ꯇꯥꯕꯔꯣ ꯇꯥꯕꯔꯣ ꯍꯜꯂꯣ
ꯎꯝ
ꯇꯥꯗ꯭ꯔꯣ
ꯇꯥꯏ ꯍꯥꯏꯕꯅꯦ
ꯅꯪꯗꯤ ꯀꯥꯏ ꯀꯥꯏꯗ ꯆꯠꯄ꯭ꯔꯣ
ꯉꯁꯤꯔꯣ
ꯍꯣꯏ
ꯉꯁꯤꯁꯦ ꯏꯃꯥꯟꯅꯕꯤ ꯏꯕꯥꯅꯤꯗꯣ
ꯎꯝ
ꯀꯩꯅꯣ ꯕꯖꯥꯔ ꯊꯣꯛꯑꯦ ꯍꯟꯁꯥꯡ ꯌꯦꯡꯕ
ꯀꯔꯤ ꯀꯔꯤ ꯌꯦꯟꯁꯥꯡ ꯄꯨꯔꯛꯑꯦ ꯑꯗꯣ
ꯑꯁ ꯌꯥꯝ ꯄꯨꯔꯛꯇꯦꯗ ꯍꯟꯗꯛꯇꯤ ꯀꯥꯂꯦꯟꯅꯤꯅꯀꯣ ꯀꯨꯏꯅ ꯊꯝꯕ ꯅꯨꯡꯉꯥꯏꯇꯦꯕ ꯑꯗꯨꯒꯤ
ꯑꯗꯨ ꯀꯔꯤ ꯀꯔꯤ
ꯒꯨꯢꯃꯥꯟꯕꯒꯤ ꯍꯣꯏ ꯆꯨꯝꯅ ꯊꯣꯛꯏꯁꯦ ꯉꯥꯏꯍꯥꯛꯇꯪ ꯍꯥꯏꯔ ꯊꯣꯛꯄꯅꯤꯗ
ꯀꯤꯗꯁꯨ ꯌꯥꯏ
ꯅꯪꯗꯤ ꯀꯔꯤꯝꯇ ꯆꯠꯇ꯭ꯔꯣ ꯅꯪꯁꯨ ꯆꯠꯄ ꯂꯩꯔꯗꯤ ꯍꯥꯏꯔꯛꯑꯣꯅ
ꯑꯩꯁꯦ ꯆꯠꯇꯦꯗ ꯆꯥꯛ ꯈꯔ ꯊꯣꯡꯉꯤ ꯌꯨꯝ ꯅ ꯂꯣꯏꯔꯦ ꯑꯩ ꯊꯕꯛ ꯍꯟꯗꯛꯁꯦ
ꯍꯟꯗꯛꯁꯦ ꯅꯪꯒꯤ ꯊꯕꯛ ꯍꯥꯏꯔꯗꯤ ꯌꯨꯝ ꯂꯩꯕꯁꯤꯅꯤꯅ‍ꯦꯀꯣ
ꯍꯣꯏ ꯕꯣꯜ ꯌꯦꯡꯒꯦꯔꯣ ꯅꯪꯗꯤ
ꯍꯣꯏ ꯌꯦꯡꯒꯅꯤ ꯉꯁꯤ ꯄꯨꯡ ꯀꯌꯥꯗ ꯍꯌꯦꯡ ꯄꯨꯡ ꯀꯌꯥꯗ ꯂꯩꯕ꯭ꯔꯣ
ꯑꯃ ꯃꯈꯥꯏꯗ ꯂꯩꯕꯅꯦ ꯉꯁꯤ ꯉꯥꯏꯔꯣ
ꯏꯁ ꯉꯥꯏꯕꯗꯤ ꯉꯝꯃꯣꯏꯌꯦ
ꯄꯨꯡ ꯑꯃ ꯃꯈ꯭ꯋꯥꯏꯗꯅꯦ ꯀꯩꯅꯣ
ꯇꯨꯝꯕ ꯌꯥꯗ꯭ꯔꯗꯤ ꯑꯗꯨꯝ ꯉꯥꯏꯒꯅꯤ ꯍꯟꯗꯛꯁꯦ ꯇꯨꯝꯕ ꯕꯦꯔꯥ ꯌꯥꯝ ꯇꯧꯑꯦꯕ ꯑꯩ
ꯎꯝ
ꯌꯦꯡꯕ ꯉꯁꯤ ꯐ꯭ꯔꯥꯟꯁꯀ ꯃꯣꯔꯣꯀꯣ ꯀꯣ
ꯍꯣꯏ ꯃꯤꯗꯤ ꯄꯪꯍꯥꯏ ꯍꯥꯏꯒꯅꯨꯗ
ꯀꯔꯤꯁꯨ ꯀꯥꯏꯗꯦꯍꯦ ꯀꯥꯏꯗꯕ ꯑꯗꯨꯝ ꯌꯥꯕ ꯅꯠꯇꯕ꯭ꯔꯣ ꯅꯪꯕꯨ ꯐꯖꯅ ꯈꯪꯍꯟꯒꯦ ꯇꯧꯕꯅꯤꯗ
ꯍꯥꯏꯗ꯭ꯔꯁꯨ ꯈꯪꯉꯦ ꯍꯥꯏꯕꯅꯤꯗ
ꯑꯣ ꯐꯔꯦ ꯐꯔꯦ ꯈꯪꯝꯃꯗꯤ ꯈꯪꯗ꯭ꯔꯗꯤꯅ ꯍꯥꯏꯕꯤꯕꯅꯤꯗ
ꯌꯥꯝ ꯐꯩ ꯀꯣ
ꯍꯣꯏ ꯅꯨꯡꯗꯥꯡꯗꯤ ꯀꯔꯤ ꯃꯊꯦꯜ ꯇꯧꯗꯣꯏꯅꯣ
ꯅꯨꯡꯗꯥꯡꯗꯤ ꯈꯃꯟ ꯁꯥꯁꯤꯔ ꯈꯜꯂꯤ
ꯆꯥꯎ ꯆꯥꯎ ꯑꯁꯤꯟꯕꯁꯨ ꯍꯥꯎꯕꯅꯤ ꯀꯥꯂꯦꯟꯗ
ꯍꯣꯏ ꯈꯪꯗ꯭ꯔꯦ ꯑꯁꯤꯟꯕ꯭ꯔꯥ ꯊꯨꯝꯕ꯭ꯔ ꯄ꯭ꯔꯥ ꯍꯟꯗꯛꯀꯥꯟꯁꯦ ꯄꯪꯁꯥꯗ ꯆꯔ‌ꯦꯅ‌ꯦ ꯑꯩꯁ‌ꯦ
ꯆꯥꯎꯑꯣ ꯆꯥꯎꯑꯣ ꯆꯥꯎꯑꫭ ꯄꯪꯆꯥꯥ ꯆꯥꯒꯗꯕꯅꯦ ꯌꯥꯝꯅ ꯀꯩꯅꯣ ꯇꯧ ꯐꯠꯇꯕꯅꯦ ꯄꯪꯆꯥ ꯆꯥꯕ ꯌꯥꯔꯤꯕꯗꯣ ꯍꯛꯆꯥꯡ ꯐꯕꯒꯤꯅꯤ ꯅꯪꯒꯤ
ꯏꯁ ꯌꯥꯝ ꯍꯩꯀꫭ
ꯍꯣꯏ ꯃꯤ ꯆꯥꯕ ꯌꯥꯗꯕ ꯂꯩꯗꯅꯀꯣ ꯅꯪꯗꯤ ꯍꯛꯆꯥꯡ ꯌꯥꯝ ꯐꯕ ꯃꯥꯜꯂꯦ
ꯗꯣꯛꯇꯔ ꯃꯥꯟꯁꯤꯂꯛꯑꯦꯀꫭ ꯃꯤꯗꯤ
ꯑꯩꯗꯣ ꯗꯣꯛꯇꯔ ꯇꯝꯁꯤꯔꯥꯅ ꯉꯥꯏꯍꯥꯛ ꯇꯧꯔꯨꯑꯦꯕ ꯏꯁꯇꯗꯤ ꯈꯔ ꯇꯧꯔꯨꯕ
ꯎꯝ
ꯑꯗꯨꯗꯨꯒꯤ ꯈꯤꯇꯪ ꯈꯪꯍꯧꯕꯅꯦ
ꯑꯣ ꯇꯝꯗ꯭ꯔꯤꯉꯩꯗ ꯈꯤꯇꯪ ꯈꯪꯍꯧꯕ꯭ꯔꯣ ꯅꯪꯗꯤ
ꯍꯣꯏ
ꯌꯥꯝ ꯐꯩꯅꯦ ꯃꯤꯗꯤ
ꯑꯩ ꯇꯝꯃꯗꯤ ꯌꯥꯝ ꯍꯩꯒꯅꯤ ꯑꯗꯣ ꯇꯝꯅꯤꯡꯗ꯭ꯔꯦ
ꯑꯦ ꯅꯪ ꯇꯝꯃꯗꯤ ꯌꯥꯝ ꯍꯩꯒꯅꯤ ꯍꯥꯏꯗꯤ ꯇꯝꯊꯣꯛꯑꯣ ꯀꯩꯅꯣ
ꯑꯁ ꯄꯩꯁꯥ ꯌꯥꯝ ꯆꯪꯉꯦꯕ ꯑꯩꯈꯣꯏꯗꯤ ꯂꯥꯏꯔꯕꯅꯤꯅꯀꯣ ꯑꯁ ꯂꯥꯏꯔꯕ ꯃꯄꯣꯛꯇ ꯄꯣꯛꯎꯕ ꯍꯥꯏꯕꯁꯦ ꯌꯥꯝ ꯋꯥꯏꯅꯦ
ꯑꯁ ꯂꯥꯏꯔꯕ ꯏꯅꯥꯛ ꯈꯨꯟꯕ ꯂꯩꯇꯦꯗ ꯇꯝꯕꯗꯕꯨ
ꯏꯁ ꯇꯝꯕꯗꯕꯨ ꯄꯩꯁꯥ ꯆꯪꯗꯕ꯭ꯔꯣ ꯎ
ꯆꯪꯉꯦ ꯑꯗꯨꯕꯨꯗꯤ
ꯑꯩꯈꯣꯏꯗꯤ ꯏꯆꯤꯜ ꯏꯅꯥꯎꯁꯨ ꯌꯥꯝꯕꯅꯤꯅꯀꯣ ꯑꯩꯈꯣꯏ ꯏꯆꯤꯜ ꯏꯅꯥꯎ ꯇꯔꯦꯠ ꯁꯨꯑꯦꯕ
ꯌꯥꯝꯗꯦꯅ ꯑꯗꯨꯗꯤ ꯑꯩꯈꯣꯏꯗꯤ ꯃꯄꯜꯅꯦ
ꯑꯁ ꯅꯣꯏꯔꯦ ꯅꯣꯏꯅ ꯑꯃꯛ ꯍꯦꯠꯖꯂꯝꯂꯝꯃꯦ ꯇꯧꯔꯤꯁꯦ
ꯎ
ꯑꯩꯅꯀꯣ ꯈ꯭ꯋꯥꯏꯗꯒꯤ ꯑꯍꯟ ꯃꯊꯛ ꯃꯈꯥ ꯑꯣꯏꯌꯦꯕ
ꯑꯣ
ꯑꯗꯨꯒꯤ ꯑꯩꯈꯣꯏꯁꯦ ꯀ꯭ꯂꯥꯁ ꯀꯌꯥꯔꯣ ꯌꯦꯛꯖꯥꯝ ꯂꯣꯏꯕ ꯀꯥꯟꯗꯀꯣ ꯑꯗꯨꯝ ꯀꯔꯤ ꯑꯗꯨꯝ ꯊꯕꯛ ꯀꯣ ꯔꯤꯔꯒ ꯑꯗꯨꯝ ꯁꯨꯔꯒꯀꯣ ꯏꯅꯥꯎꯁꯤꯡꯒꯤ ꯌꯦꯡꯕ ꯍꯧꯔꯦꯕ
ꯑꯁ ꯌꯥꯝ ꯅꯨꯡꯉꯥꯏꯀꯣ ꯃꯤꯗꯤ
ꯑꯁ ꯌꯥꯝ ꯋꯥꯏꯗ ꯅꯨꯡꯉꯥꯏꯕ ꯅꯠꯇꯦꯗ ꯇꯧꯅꯤꯡꯂꯒ ꯇꯧꯕ ꯅꯠꯇꯦ ꯎꯄꯥꯏ ꯂꯩꯇꯕꯒꯤ ꯇꯧꯕꯅꯦ
ꯑꯝ ꯅꯨꯡꯉꯥꯏ ꯅꯨꯡꯉꯥꯏ
ꯍꯣꯏ ꯑꯗꯣ ꯅꯣꯏꯗꯤ ꯀꯔꯤ ꯀꯔꯤ ꯇꯧꯔꯤꯒꯦ
ꯑꯩꯗꯤ ꯆꯥꯕꯒ ꯇꯨꯝꯕꯒ ꯉꯥꯏꯍꯥꯛ ꯁꯥꯟꯅꯕꯒ ꯑꯩ ꯊꯕꯛꯇꯤ ꯁꯤ ꯃꯉꯥꯏꯗ ꯍꯌꯦꯡꯋꯥꯏ ꯋꯥꯒꯗꯧꯕ ꯄꯨꯟꯁꯤꯅꯤ ꯁꯨꯃꯥꯏꯅ ꯂꯦꯜꯂꯒ ꯂꯩꯕꯁꯦ
ꯑꯁ ꯌꯥꯝ ꯅꯨꯡꯉꯥꯏꯅꯦ ꯅꯣꯏꯒꯤ ꯅꯪꯒꯤ ꯄꯨꯟꯁꯤꯁꯦ
ꯌꯦꯡꯕꯗ ꯅꯨꯡꯉꯥꯏꯕ ꯃꯥꯟꯕꯩ ꯋꯥꯅꯦ ꯅꯨꯡꯉꯥꯏꯇꯦꯌꯦ
ꯥꯅꯨꯡꯉꯥꯢꯔꯝꯅꯤꯗ
ꯑꯁꯦꯡꯕꯅꯦ
ꯀꯔꯤꯒꯤ ꯅꯨꯡꯉꯥꯏꯇꯕꯅꯣ
ꯄꯨꯟꯁꯤꯗꯤ ꯑꯋꯥꯕꯁꯨ ꯑꯗꯨꯝ ꯊꯦꯡꯅꯕ ꯇꯥꯕꯅꯤ ꯅꯠꯇ꯭ꯔꯥ
ꯍꯣꯏꯅꯦ ꯑꯋꯥꯕꯁꯨ ꯊꯦꯡꯅꯒꯅꯤ ꯅꯨꯡꯉꯥꯏꯕꯁꯨ ꯊꯦꯡꯅꯒꯅꯤ ꯇꯥꯕ꯭ꯔꯣ
ꯇꯥꯏ ꯇꯥꯏ ꯀꯅꯥ ꯀꯅꯥ ꯆꯥꯛ ꯊꯣꯡꯗꯣꯏꯅꯣ ꯍꯣꯔꯦꯟꯗꯤ ꯆꯥꯛ ꯌꯦꯟꯁꯥꯡ
ꯑꯁ ꯑꯩ ꯊꯣꯡꯗꯣꯏꯅꯦꯗ ꯑꯩ ꯑꯗꯨꯝ ꯊꯣꯡꯉꯦꯗ
ꯑꯆꯥ ꯅꯪ ꯊꯣꯡꯕ ꯍꯩꯕ꯭ꯔꯣ
ꯏꯁ ꯑꯩ ꯊꯣꯡꯕ ꯌꯥꯝ ꯍꯩꯌꯦ ꯑꯩ ꯊꯣꯡꯕꯅꯦ ꯍꯥꯎꯋꯦ ꯍꯥꯎꯋꯦ ꯍꯥꯎꯋꯦ ꯍꯥꯏꯌꯦ ꯑꯩꯈꯣꯏ ꯏꯃꯨꯡꯁꯤꯡꯅ
ꯑꯁ ꯌꯝ ꯐꯩ ꯀꯣ ꯃꯤꯗꯤ
ꯍꯣꯏ ꯑꯗꯨꯒꯤ ꯑꯩꯉꯣꯟꯗ ꯈꯛꯇ ꯑꯗꯨꯝ ꯊꯣꯡꯍꯜꯂꯦꯕ ꯑꯩꯅꯗꯤ ꯇꯟꯕꯀꯣ
ꯎꯝ
ꯑꯗꯨꯕꯨ ꯃꯣꯏꯁꯨ ꯍꯥꯎꯋꯦ ꯊꯣꯡꯕꯤꯌꯣ ꯊꯣꯡꯕꯤꯌꯣ ꯍꯥꯏꯕꯗꯨꯗ ꯑꯃꯨꯛ ꯏꯅꯥꯎꯁꯤꯡꯕꯨ ꯌꯦꯡꯉꯒ ꯑꯃꯨꯛ ꯅꯨꯡꯁꯤꯕꯒꯤ ꯑꯩꯅꯀꯣ ꯊꯣꯡꯕꯤꯕꯅꯦ ꯍꯦꯛ ꯍꯦꯛ
ꯑꯣ ꯌꯥꯝ ꯐꯩꯀꯣ ꯃꯤꯗꯤ
ꯍꯣꯏꯅꯦ ꯑꯍꯜ ꯑꯣꯏꯔꯨꯕꯒꯤ ꯑꯩꯒꯤ ꯃꯄꯣꯛꯁꯦ
ꯋꯥꯔꯕꯣ
ꯍꯣꯏ ꯋꯥꯁꯨ ꯋꯥꯏꯑꯦ ꯁꯦꯟꯁꯨ ꯇꯥꯟꯗꯕ ꯌꯥꯗꯦ
ꯎ
ꯁꯦꯜ ꯈꯤꯇꯪ ꯇꯥꯜꯂꯛꯄꯗꯨꯁꯨ ꯑꯗꯨꯝ ꯃꯣꯏꯅ ꯅꯤꯕꯒꯤ ꯑꯗꯨꯝ ꯄꯤꯕꯗꯀꯣ
ꯅꯪ ꯊꯕꯛ ꯍꯦꯛ ꯍꯦꯛ ꯆꯠꯇ꯭ꯔꯣ ꯀꯔꯤ ꯊꯕꯛ ꯇꯧꯒꯦ ꯅꯪ
ꯑꯁ ꯃꯤꯒꯤ ꯃꯌꯨꯝꯗ ꯊꯕꯛ ꯁꯨꯕ ꯆꯠꯄꯅꯦ
ꯑꯣ ꯍꯣꯅꯕ ꯌꯥꯝ ꯀꯟꯕ ꯃꯥꯜꯂꯤꯀꯣ ꯅꯪꯁꯦ
ꯑꯁ ꯎꯄꯥꯏ ꯂꯩꯇꯕꯒꯤ ꯆꯠꯄꯅꯤꯗ ꯎꯄꯥꯏ ꯂꯩꯇꯕꯒꯤ ꯇꯧꯕꯅꯦ
ꯍꯣꯠꯅꯕꯗ ꯈꯜꯂꯨ ꯃꯤꯗꯤ
ꯑꯩꯈꯣꯏꯗꯤ ꯍꯣꯠꯅꯔꯁꯨ ꯃꯤꯗꯤ ꯑꯣꯏꯔꯔꯣꯏꯌꯦ ꯑꯩꯈꯣꯏꯅ ꯇꯧꯔꯤꯕ ꯊꯕꯛ ꯁꯈꯣꯏꯅ ꯇꯧꯔꯤꯕ ꯊꯕꯛꯁꯤꯗꯤ ꯃꯤ ꯑꯣꯏꯔꯔꯣꯏꯌꯦ
ꯅꯠꯇꯦ ꯃꯤ ꯑꯣꯏꯕ ꯍꯥꯏꯕꯁꯦ ꯍꯤꯡꯕ ꯃꯍꯥꯎ ꯈꯪꯕ ꯑꯋꯥꯕ ꯈꯪꯕ ꯈꯥꯡꯕꯗꯨꯅꯦ ꯀꯣꯟꯅ ꯅꯨꯡꯉꯥꯏꯔꯛꯇꯣꯕꯁꯦ ꯃꯤꯁꯤꯡꯁꯦ
ꯑꯁ ꯍꯣꯏꯅꯦ ꯑꯗꯨꯅ ꯅꯪꯁꯨꯀꯣ ꯍꯣꯠꯅꯕ ꯀꯟꯕꯒꯨꯝꯕ ꯅꯨꯄꯤ ꯌꯦꯡꯉꯨꯀꯣ ꯇꯟꯕ ꯅꯨꯄꯤ ꯌꯦꯡꯉꯨ ꯅꯨ ꯀꯣ ꯊꯕꯛ ꯐꯕ ꯅꯨꯄꯤ ꯌꯦꯡꯉꯣ
ꯑꯩꯗꯤ ꯅꯪꯕꯨ ꯌꯦꯡꯉꯤꯁꯤꯗꯤ
ꯆꯠꯂꯨꯍꯦ ꯄꯪꯍꯥꯏ ꯍꯥꯏꯖꯤꯜꯂꯛꯀꯅꯨꯗ
ꯑꯁ ꯑꯁꯦꯡꯕꯅꯦ ꯑꯩꯗꯤ ꯅꯪꯕꯨ ꯉꯥꯏꯔꯤꯁꯤꯗꯤ
ꯀꯗꯥꯏꯗ ꯉꯥꯏꯔꯤꯕ
ꯊꯃꯣꯏ ꯅꯨꯡꯗ ꯉꯥꯏꯔꯤꯕꯅꯦ ꯅꯪꯕꯨ
ꯃꯥꯟꯗ꯭ꯔꯦꯗ
ꯁꯦꯡꯕꯅꯦ ꯅꯪꯅ ꯌꯥꯗ꯭ꯔꯁꯨ ꯑꯩ ꯉꯥꯏꯔꯤꯌꯦ
ꯑꯁꯦꯡꯕꯒꯤ ꯉꯥꯏꯕ꯭ꯔꯣ
ꯍꯣꯏ ꯅꯪ ꯅꯠꯇꯅ ꯑꯇꯣꯞꯄ ꯑꯩ ꯁꯨꯛꯄꯥꯝ ꯄꯥꯝꯗꯦ ꯍꯟꯗꯛꯀꯥꯟꯁꯦ
ꯅꯣꯡꯅꯤꯡꯉꯦ ꯑꯩꯅ ꯀꯔꯤ ꯇꯧꯕꯤꯕꯒꯤ ꯅꯪ ꯁꯨꯃꯥꯏꯅ ꯇꯧꯕꯅꯣ
ꯅꯪꯅꯁꯨ ꯑꯩꯕꯨ ꯅꯨꯡꯁꯤꯔꯛꯀꯅꯤ ꯍꯥꯏꯔꯝꯕꯒꯤꯅꯦ
ꯍꯥꯏꯕꯨ ꯅꯉꯣꯟꯗ ꯍꯥꯏꯔꯝꯕ꯭ꯔꯅꯦ
ꯍꯣꯏ
ꯊꯥꯏ ꯊꯥꯏꯅ ꯑꯩ ꯄꯤꯛꯏꯉꯩꯗ ꯍꯥꯏꯈꯤꯕꯗꯣ ꯅꯪ ꯀꯥꯎꯗ꯭ꯔꯤꯕꯣ
ꯑꯩꯗꯤ ꯋꯥ ꯑꯃꯕꯨ ꯍꯥꯏꯔꯈ꯭ꯔꯗꯤ ꯁꯨꯛꯀꯥꯎ ꯀꯥꯎꯗꯕꯅꯦ
ꯑꯁ ꯅꯪꯒꯤ ꯀꯣꯛꯇꯤ ꯌꯥꯝ ꯐꯕ ꯃꯥꯜꯂꯤ ꯀꯣ
ꯑꯗꯨꯒꯤꯔꯣꯝꯗ ꯍꯥꯏꯔꯗꯤ ꯍꯣꯏ ꯌꯥꯝ ꯐꯩꯌꯦ
ꯑꯁ ꯑꯣ ꯑꯗꯨꯗꯤ ꯅꯪ ꯈꯔ ꯍꯣꯠꯅꯕ ꯀꯜꯂꯨꯀꯣ ꯂꯥꯏꯔꯤꯛ ꯂꯥꯏꯔꯤꯛ ꯐꯖꯅ ꯇꯝꯃꯣ ꯅꯣꯏꯗꯤ ꯀꯣꯛ ꯐꯕꯅꯤꯅ ꯅꯨꯡꯉꯥꯏꯔꯝꯅꯤꯗꯣ ꯂꯥꯏꯔꯤꯛ ꯇꯝꯕꯗ ꯑꯋꯥꯕꯁꯨ ꯂꯩꯔꯝꯃꯔꯣꯏꯅꯦ
ꯀꯔꯤ ꯂꯥꯏꯔꯤꯛ ꯇꯝꯕꯗ ꯑꯋꯥꯕ ꯂꯩꯔꯝꯃꯔꯣꯏ ꯍꯥꯏꯕꯗꯤ
ꯀꯣꯛ ꯐꯔꯕꯅꯤꯅ ꯑꯃꯨꯨꯔꯛ ꯍꯥꯏꯈꯤꯕꯗꯣ ꯀꯥꯎꯗꯕꯅꯤꯅ ꯑꯣꯖꯥꯁꯤꯡꯅ ꯇꯥꯛ ꯄꯤꯕꯁꯤꯡꯗꯣ ꯂꯣꯏ ꯅꯪꯗꯤ ꯈꯪꯉꯝꯃꯅꯤꯗꯅ ꯀꯥꯎꯔꯔꯣꯏꯗꯅ
ꯑꯁ ꯑꯩ ꯏꯁꯣꯔꯃꯛꯇꯤ ꯅꯠꯇꯦꯗ
ꯑꯗꯨ ꯑꯣꯏꯔꯁꯨ
ꯑꯗꯨꯃꯛꯇꯤ ꯍꯥꯏꯕꯤꯒꯅꯨꯍꯦ
ꯏꯁ ꯀꯔꯤꯒꯤ
ꯑꯗꯨꯗꯤ ꯑꯩ ꯑꯣꯏꯗꯦ ꯍꯥꯏꯕ
ꯑꯣꯢꯌꯨ ꯀꯩꯗꯧꯔꯒꯦ
ꯑꯩ ꯑꯣꯏꯗꯕꯅꯤꯅꯦ ꯑꯩ ꯑꯣꯏꯗꯕꯅꯤꯅꯦ ꯅꯪꯕꯨ ꯍꯥꯏꯕꯗꯨ ꯑꯗꯣ ꯑꯩꯁꯨ ꯅꯨꯡꯉꯥꯏꯇꯕꯀꯣ ꯑꯣꯏꯕꯨ ꯑꯣꯏꯔꯗꯤ ꯀꯥꯏꯗꯦ ꯍꯥꯏꯅꯤꯡꯕ ꯍꯥꯏꯕꯗꯣ ꯆꯨꯝꯃꯦ ꯍꯥꯏꯔ ꯀꯔꯤ ꯆꯨꯝꯕꯨ ꯆꯨꯝꯕꯗꯤ ꯑꯗꯨꯕꯨ ꯑꯆꯨꯝꯗꯕꯤꯅ ꯑꯩꯁꯨ ꯏꯀꯥꯏꯕ ꯑꯗꯣ ꯅꯠꯇ꯭ꯔ
ꯍꯣꯏꯅꯦ ꯃꯥ ꯍꯣꯏ ꯃꯥꯗꯤ ꯑꯣ ꯍꯣꯏ ꯆꯨꯝꯗꯤ ꯆꯨꯝꯃꯦ
ꯍꯥ
ꯆꯨꯝꯃꯦ ꯆꯨꯝꯃꯦ ꯆꯨꯝꯃꯦ
ꯑꯗꯨꯅꯦ
ꯅꯪꯒꯤ ꯁꯝꯗꯣ ꯐꯖꯅ ꯀꯛꯂꯛꯎꯀꯣ
ꯍꯣꯔꯦꯟ ꯅꯪ ꯌꯦꯡꯒꯦ ꯍꯥꯏꯕ꯭ꯔꯣ
ꯑꯩ ꯌꯦꯡꯗꯗ꯭ꯔꯤ ꯑꯩ ꯌꯦꯡꯗ꯭ꯔꯗꯤ ꯀꯅꯥ ꯌꯦꯡꯍꯟꯒꯦ ꯍꯥꯏꯕꯅꯣ ꯅꯪꯁꯨ
ꯅꯪꯁꯨ ꯑꯩ ꯌꯦꯡꯅꯤꯡꯕ꯭ꯔꯅꯦ
ꯍꯣꯏ
ꯌꯥꯝ ꯅꯨꯡꯉꯥꯏꯀꯣ ꯅꯪꯅ ꯑꯩꯕꯨ ꯌꯩꯅꯤꯡꯉꯛꯄꯁꯤꯗꯤ ꯋꯥꯈꯜ ꯏꯅꯨꯡꯗ ꯅꯨꯡꯉꯥꯏꯗ
ꯑꯩꯗꯤ ꯉꯁꯤ ꯈꯛꯇ ꯅꯠꯇꯦ ꯅꯨꯡꯇꯤꯒꯤꯅꯦ
ꯑꯁ ꯅꯪꯁꯦ ꯃꯤ ꯌꯥꯝ ꯍꯔꯥꯎꯍꯟꯕ ꯍꯩꯔꯝꯒꯗꯧ ꯃꯥꯜꯂꯦꯗ
ꯍꯣꯏ ꯍꯩꯌꯦ
ꯅꯪꯒꯨꯝꯕꯁꯦ ꯑꯇꯥꯡꯗꯤ ꯑꯇꯥꯡꯕꯅꯤꯀꯣ ꯑꯁꯦꯡꯕ
ꯇꯥꯡꯕꯅꯦ ꯇꯥꯡꯕꯅꯦ ꯆꯦꯛꯁꯤꯜꯂꯨꯀꯣ ꯐꯖꯅ
ꯍꯣꯏ ꯅꯅꯥꯛꯇꯀ ꯂꯩꯔꯗꯤ ꯋꯥꯔꯝꯒꯗꯧ ꯃꯥꯟꯗꯦꯍꯦ ꯋꯥꯈꯜꯁꯦ ꯄꯨꯔꯥ ꯏꯪꯒꯗꯧ ꯃꯥꯜꯂꯦ
ꯍꯣꯏꯅꯦ ꯑꯩ ꯐꯪꯉꯗꯤ ꯅꯪ ꯑꯗꯨꯝ ꯅꯨꯡꯇꯤꯒꯤ ꯍꯔꯥꯎꯔꯒ ꯂꯩꯔꯅꯤ
ꯑꯁꯦꯡꯕꯀꯣ ꯑꯩ ꯌꯥꯝ ꯍꯔꯥꯎꯔꯝꯒꯗꯧ ꯃꯥꯜꯂꯦ
ꯍꯣꯏ ꯍꯔꯥꯎꯔꯅꯤ ꯅꯨꯡꯁꯨ ꯅꯨꯡꯉꯥꯏꯔꯅꯤ ꯀꯔꯤꯝꯇꯁꯨ ꯋꯥꯍꯜꯂꯣꯏ
ꯀꯔꯤꯒꯤꯔ ꯅꯪꯁꯦ ꯃꯤꯕꯨ ꯌꯥꯝ ꯍꯔꯥꯎꯍꯟꯅꯤꯡꯉꯤꯁꯦ
ꯍꯔꯥꯎꯍꯟꯕ ꯐꯠꯇ꯭ꯔꯣ ꯎꯝ
ꯐꯩꯌꯦ ꯐꯕꯗꯤ ꯃꯤ ꯑꯇꯣꯞꯄ ꯃꯤ ꯑꯇꯣꯞꯄꯕꯨꯁꯨ ꯅꯪ ꯑꯗꯨꯝ ꯍꯔꯥꯎꯍꯟꯕ꯭ꯔꯥ
ꯎꯝ ꯑꯇꯣꯞꯄꯗꯤ ꯍꯔꯥꯎꯍꯟꯗꯦꯍꯦ ꯅꯊꯟ ꯍꯣꯏ ꯍꯔꯥꯎꯗꯤ ꯍꯔꯥꯎꯍꯜꯂꯦ ꯑꯗꯨꯕꯨ ꯈꯨ ꯍꯔꯥꯎꯍꯟꯗꯣ ꯇꯣꯡꯉꯥꯜꯂꯦ ꯍꯥꯏꯕ ꯇꯥꯔꯦꯅꯦ
ꯑꯩꯉꯣꯟꯗ ꯀꯃꯥꯏꯅ ꯃꯣꯏꯗꯅ ꯀꯃꯥꯏꯅ ꯇꯧꯒꯦꯗꯣ
ꯑꯁ ꯀꯣꯟꯅ ꯍꯥꯏꯕꯤꯒꯦ ꯑꯗꯨꯗꯤ ꯑꯩꯁꯨ ꯈꯪꯗ꯭ꯔꯤꯌꯦ
ꯇꯥꯅꯤꯡꯕꯅ ꯂꯣꯏꯈ꯭ꯔꯦꯗ ꯑꯩꯗꯤ ꯉꯥꯏ ꯉꯝꯈꯤꯗ꯭ꯔꯦꯗ
ꯀꯣꯟꯅ ꯍꯥꯏꯕꯤꯒꯦ
ꯅꯨꯡꯉꯥꯏ ꯅꯨꯡꯉꯥꯏꯕ ꯋꯥꯔꯤꯗꯤ ꯑꯩꯁꯤꯗꯤ ꯌꯥꯝ ꯊꯨ ꯊꯨꯅ ꯇꯥꯅꯤꯡꯕꯀꯣ
ꯑꯣ ꯉꯥꯏꯕ ꯍꯩꯌꯣ ꯉꯥꯏꯕ ꯍꯩꯌꯣ ꯉꯥꯏꯕ ꯀꯂꯣ
ꯑꯗꯨꯁꯨ ꯌꯥꯏꯅꯦ
ꯎꯝ
ꯑꯗꯣ ꯍꯌꯦꯡꯗꯤ ꯀꯥꯏ ꯆꯠꯇꯣꯏꯅꯣ ꯅꯪꯗꯤ
ꯍꯥꯌꯦꯡꯁꯦꯀꯣ
ꯍꯣꯏ
ꯑ ꯍꯌꯦꯡꯁꯦ ꯍꯌꯦꯡꯁꯦ ꯏꯔꯥꯏꯅꯤꯀꯣ
ꯍꯌꯦꯡꯁꯦ ꯏꯔꯥꯏꯅꯦ ꯍꯣꯏ
ꯑꯁ ꯈꯪꯗꯦꯗ ꯌꯨꯝꯗ ꯑꯗꯨꯝ ꯂꯩꯔꯒꯦꯗ ꯍꯟꯗꯛꯁꯦ ꯃꯄꯥꯟ ꯊꯣꯛꯄꯁꯨ ꯅꯨꯡꯉꯥꯏꯇꯦꯕꯀꯣ
ꯀꯩꯒꯤꯅꯣ
ꯅꯣꯡꯁꯦ ꯇꯝꯕ ꯉꯝꯗꯦꯕ ꯍꯦꯛꯇ ꯆꯨꯔꯛꯑꯦꯕ
ꯑꯣ ꯅꯣꯏꯒꯤꯁꯨ ꯁꯨꯃꯥꯏꯅ ꯇꯧꯕ꯭ꯔꯣ ꯅꯣꯡꯗꯣ
ꯍꯣꯏ ꯑꯃꯨꯛ ꯆꯨꯔꯛꯀꯅꯤ ꯑꯃꯨꯛ ꯐꯒꯅꯤ ꯑꯃꯨꯛ ꯉꯥꯛꯇꯪ ꯆꯨꯔꯛꯀꯅꯤ ꯑꯃꯨꯛ ꯐꯒꯅꯤ ꯑꯗꯨꯒꯤ ꯌꯥꯝ ꯅꯨꯡꯉꯥꯏꯇꯦꯕ
ꯑꯣ